ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦ
ꯦ ꯍꯗ
ꯀꯩꯁ ꯇꯧꯗꯦꯗ ꯌꯨꯝꯗ ꯑꯗꯨꯝ ꯂꯩꯌꯦ ꯅꯗꯤ ꯑꯦ ꯊꯕꯛ ꯁꯨꯗꯦꯗ
ꯀꯩꯒꯤ
ꯀꯩꯁꯨ ꯇꯧꯗꯦ ꯌꯨꯝꯗ ꯑꯗꯨꯝ ꯂꯩꯌꯦ
ꯑꯣ
ꯅꯪꯗꯤ
ꯑꯩꯁꯨ ꯌꯨꯝꯗ ꯂꯩꯗ ꯀꯩꯁꯨ ꯇꯧꯗꯦ
ꯑꯣ
ꯀꯔꯤ ꯃꯊꯦꯜ ꯆꯥꯔꯒꯦ ꯉꯁꯤ
ꯉꯁꯤꯁꯦ ꯀꯥꯎꯕꯨ ꯀꯥꯎꯒ꯭ꯔꯦꯗ ꯀꯨꯏꯃꯟꯗꯅ
ꯍꯪꯒꯥꯝ ꯍꯪꯒꯥꯝ ꯑꯀꯪꯕꯗꯨ
ꯑꯣ ꯍꯥꯎꯏꯅꯦ ꯑꯗꯨꯗꯤ
ꯑꯥ ꯅꯣꯏꯗꯤ
ꯑꯩꯈꯣꯏꯗꯤ ꯈꯥꯃꯦꯟꯒ ꯑꯂꯨ ꯀꯥꯡꯁꯣꯏ ꯆꯥꯏ
ꯈꯥꯃꯦꯟ ꯑꯂꯨ ꯀꯥꯡꯁꯣꯏꯅ ꯍꯦꯟꯅ ꯍꯥꯎꯔꯦꯗ
ꯑꯥ
ꯎꯝ ꯅꯪꯗꯤ ꯀꯩꯀꯩ ꯇꯧꯔꯤꯕ
ꯀꯩꯁꯨ ꯇꯧꯗꯦꯗ ꯑꯗꯨꯝ ꯂꯩ
ꯑꯣ ꯁ꯭ꯀꯨꯜ ꯀꯥꯕ꯭ꯔꯣ ꯅꯠꯇ꯭ꯔꯒ ꯀꯩꯀꯩ ꯍꯣꯠꯅꯕ꯭ꯔꯣ
ꯀꯗ꯭ꯔꯦ
ꯑꯣ ꯂꯣꯏꯔꯕ
ꯂꯣꯏꯔꯦ ꯍꯣꯏ
ꯀꯥꯏꯐꯥꯎ ꯂꯣꯏꯁꯟꯕ꯭ꯔꯥ
ꯕꯤ ꯑꯦꯗꯪ ꯂꯣꯏꯁꯜꯂ ꯇꯣꯛꯑꯦ
ꯑꯥ
ꯀꯔꯤꯁꯨ ꯊꯕꯛ ꯇꯧꯐꯝꯁꯨ ꯈꯪꯗ꯭ꯔꯦꯗ
ꯊꯕꯛ ꯇꯧꯐꯝ ꯈꯪꯈ꯭ꯔꯦ
ꯑ
ꯅꯣꯛꯀꯅꯨꯍꯦ ꯀꯩꯅꯣ ꯃꯤ ꯑꯁꯦꯡꯕ ꯍꯥꯏꯔꯒ
ꯏꯁꯁ ꯑꯩꯁꯦ ꯅꯪ ꯈꯨꯟꯖꯁꯦ ꯈꯪꯗꯧ ꯃꯥꯜꯂꯦꯍꯦ
ꯑꯩꯗꯤ ꯅꯪ ꯈꯪꯉꯤꯅ
ꯑꯣ ꯑꯗ ꯏꯅꯤꯅꯦ
ꯑꯦꯦ ꯈꯪꯉꯦ ꯍꯥꯏꯒꯅ
ꯅꯪꯁꯨ ꯑꯩꯒꯤ ꯈꯣꯟꯖꯦꯜꯁꯦ ꯈꯪꯒꯦ ꯈꯪꯒꯦ ꯇꯧꯕ꯭ꯔꯣ
ꯈꯪꯉꯦ ꯈꯪꯉꯦ ꯍꯧꯖꯤꯛꯇꯤ
ꯑꯣ ꯈꯪꯉꯝꯅꯤꯕ
ꯎꯝ ꯑ
ꯌꯥꯝ ꯊꯥꯖꯗꯅ
ꯈꯪꯕꯒ
ꯌꯥꯝ ꯊꯥꯖꯗꯅ ꯇꯧꯁꯤꯜꯂꯛꯄꯁꯤꯗꯤ ꯀꯔꯤ ꯍꯥꯏꯒꯅꯤ
ꯈꯪꯗ꯭ꯔꯦ ꯅꯪꯁꯨ ꯌꯥꯝ ꯊꯥꯖꯗꯅ ꯄꯥꯏꯔꯃꯦ ꯆꯕ ꯃꯅꯥꯔꯦ
ꯊꯥꯖꯗꯕ ꯃꯐꯝꯗ ꯉꯥ ꯂꯩ ꯍꯥꯏ
ꯉꯥ ꯑꯗꯨ ꯆꯥꯕ ꯌꯥꯗ꯭ꯔꯗꯤ ꯀꯔꯤꯁꯨ ꯎꯄꯥꯏ ꯂꯩꯇꯦꯦ
ꯑꯣꯝ
ꯆꯥꯕ ꯌꯥꯗꯕ ꯉꯥ ꯑꯣꯏꯔꯝꯃꯤꯅꯦ
ꯎꯝ
ꯉꯁꯤꯗꯤ ꯀꯔꯤ ꯀꯔꯤ ꯇꯧꯔꯕ
ꯀꯩꯁꯨ ꯇꯧꯗꯦ ꯑꯗꯨꯝ ꯐꯝꯃꯒ ꯂꯩꯌꯦ
ꯑꯥ
ꯅꯣꯏ ꯅꯣꯏꯒꯤ ꯑꯉꯥꯡꯗꯨꯗꯤ ꯅꯣꯏꯒꯤ ꯑꯉꯥꯡ ꯑꯗꯨ ꯌꯥꯝ ꯆꯥꯎꯔꯝꯃꯅꯤꯀꯣ
ꯑꯁ ꯌꯥꯝ ꯆꯥꯎꯔꯦ ꯃꯄꯥ ꯂꯧꯗꯅ
ꯃꯀꯥ ꯂꯧꯗꯨꯅ ꯃꯁꯛꯁꯨ ꯌꯥꯝ ꯐꯖꯩ ꯍꯥꯏꯌꯣ
ꯎꯝ ꯁꯛꯛꯇꯪ ꯅꯠꯇꯦ ꯂꯣꯏꯅꯃꯛꯅꯦ ꯐꯩꯁꯦ
ꯑꯥ
ꯁꯞꯇ ꯄꯨꯊꯗ ꯑꯐꯕꯗ ꯐꯕꯗ ꯂꯣꯏꯅ ꯃꯄꯥ ꯂꯧꯔꯦ ꯃꯄꯥ ꯃꯆꯥ ꯑꯣꯏꯔꯦ
ꯍꯣꯏ ꯃꯄꯥ ꯐꯖꯕꯅꯤꯅ ꯃꯆꯥꯁꯨ ꯐꯖꯕ
ꯎꯝ ꯀꯣꯏ ꯊꯣꯔꯥ ꯑꯣꯏꯌꯦꯉ
ꯑꯥ ꯑꯩꯈꯣꯏꯗ ꯄꯨꯔꯛꯑꯣ
ꯑꯦ ꯑꯗꯨꯗꯤ ꯌꯥꯔꯣꯏꯍꯦ
ꯑꯩꯈꯣꯏꯗꯤ ꯅꯣꯏ ꯑꯗꯨꯝ ꯊꯣꯛꯄꯗ ꯊꯣꯛꯄꯗ ꯂꯩꯔꯕꯗꯨꯕꯨ ꯑꯗꯨꯝ
ꯑꯦ ꯌꯥꯗ ꯌꯥꯗ ꯅꯣꯏ ꯅꯣꯡꯏ ꯂꯥꯛꯀꯗ ꯎꯦ
ꯑꯉꯥꯡ ꯄꯨꯔꯒ ꯑꯉꯥꯡ ꯄꯨꯔꯒ ꯀꯣꯏꯔꯛꯇꯣꯏꯅꯤ ꯀꯩꯅꯣ
ꯅꯣꯏꯅ ꯀꯣꯏꯔꯛꯀꯗꯕꯅꯦ ꯃꯤ ꯑꯉꯥꯡꯗꯤ ꯄꯤꯛꯂꯤꯑ ꯀꯣꯏꯕ ꯌꯥꯈꯤꯔꯣꯏꯌꯦ
ꯑꯉꯥꯡ ꯄꯤꯛꯂꯤꯉꯩꯗ ꯀꯣꯏꯕ ꯇꯝꯕꯤꯒꯗꯕꯅꯤ ꯀꯩꯅꯣ
ꯋꯥꯠꯂꯤ ꯑꯗꯨ ꯃꯇꯝꯗ
ꯍꯧꯖꯤꯛꯇꯒꯤ ꯇꯝꯍꯧꯗꯣꯏꯅꯦ ꯑꯉꯥꯡꯁꯨ
ꯎꯝ ꯃꯇꯝ ꯋꯥꯠꯂꯦꯕ ꯅꯣꯏ ꯂꯥꯛꯑꯣ ꯀꯣꯏꯊꯣꯔꯛꯑꯣ ꯌꯦꯡꯉꯣ ꯀꯌꯥꯝ ꯐꯒꯦ ꯍꯥꯏꯕꯗ ꯌꯦꯡꯉꯣ ꯅꯨꯃꯤꯠ ꯆꯨꯞꯄ ꯅꯩ ꯂꯧꯔꯁꯨ ꯀꯩꯁꯨ ꯇꯧꯔꯦ ꯑꯩꯈꯣꯏ ꯑꯉꯥꯡꯗꯤ
ꯑꯣ ꯌꯥꯝ ꯐꯩꯅꯦ ꯑꯗꯨꯗꯤ ꯑꯩꯈꯣꯏ ꯑꯩꯈꯣꯏꯅ ꯑꯗꯨꯝ ꯇꯨꯝ ꯇꯨꯃꯤꯟꯅꯔꯁꯨ ꯑꯗꯨꯝ ꯌꯥꯕ ꯅꯠꯇꯦ
ꯌꯥꯏ ꯌꯥꯏ ꯀꯩꯁꯨ ꯀꯥꯏꯗꯦ
ꯑꯗꯨꯗꯤ ꯑꯩꯈꯣꯏꯗ ꯊꯝꯃꯝꯃꯣ ꯑꯗꯨꯒ ꯆꯠꯂꯣ
ꯅꯍꯥꯟ ꯃꯃꯥꯁꯤꯡ ꯆꯠꯈꯤꯗꯅ ꯃꯊꯟꯗ ꯑꯗꯨꯝ ꯇꯨꯝꯃꯤ ꯀꯩꯅꯣ
ꯑꯣ ꯌꯥꯝ ꯐꯩꯅꯦ ꯑꯗꯨꯗꯤ
ꯌꯥꯝ ꯐꯕꯅꯦ ꯑꯩꯈꯣꯏ ꯑꯉꯥꯡꯅꯤ
ꯍ
ꯇꯥꯖꯗ꯭ꯔꯒ ꯍꯪꯉꯣ ꯈꯪꯕ ꯃꯤꯁꯤꯡꯗ
ꯍꯪꯕ ꯇꯥꯔꯦ
ꯎꯝ ꯁꯨꯝ ꯀꯞ ꯀꯞꯇꯕꯅꯤ
ꯑꯣ
ꯑꯐꯕꯗꯨꯗꯤ ꯅꯝꯕꯔ ꯋꯥꯟ
ꯍꯥꯥ
ꯑꯐꯕꯗꯗꯤ ꯅꯝꯕꯔ ꯋꯥꯟ ꯆꯠꯂꯤꯅꯦꯕ ꯑꯉꯥꯡ ꯂꯩꯀꯥꯏꯗ ꯂꯩꯀꯥꯏꯗꯪ ꯅꯠꯇ꯭ꯔꯦ ꯈꯨꯟꯗꯁꯨ ꯅꯠꯇ꯭ꯔꯦ ꯄ꯭ꯔꯤꯊꯤꯕꯤꯗ ꯆꯠꯅꯔꯁꯨ ꯌꯥꯔꯅꯤ ꯁꯤꯗꯤ
ꯑꯣ ꯐꯩꯅꯦ ꯑꯗꯨꯗꯤ ꯑꯗꯨꯃꯥꯏꯅ ꯇꯧꯕ ꯑꯉꯥꯡꯗꯨꯅ ꯅꯨꯡꯁꯤꯕꯅꯦ ꯃꯤꯅꯁꯨ
ꯑꯗꯨ ꯑꯗꯨꯟꯅꯦ ꯍꯟꯗꯛꯁꯦ ꯈꯔ ꯃꯁꯥ ꯉꯝꯗꯕꯒꯤ
ꯎꯝ ꯀꯩ ꯑꯣꯏꯅ ꯉꯝꯗ꯭ꯔꯤꯅꯣ
ꯈꯪꯗ꯭ꯔꯦ ꯃꯃꯥꯁꯨ ꯅꯥꯔꯦ ꯃꯆꯥꯁꯨ ꯅꯥꯔꯦ ꯂꯣꯏꯅꯃꯛ ꯅꯥꯔꯦ
ꯅꯪꯗ ꯉꯥꯏꯔꯦ ꯑꯗꯨꯗꯤ
ꯑꯩꯗ ꯉꯥꯏꯔꯦ
ꯅꯥꯍꯟꯒꯅꯨꯍꯦ ꯑꯉꯥꯡꯗꯨꯗꯤ
ꯏꯁ ꯎꯄꯥꯏ ꯂꯩꯇꯦ ꯃꯃꯥ ꯅꯥꯕꯅꯤꯅ ꯃꯆꯥꯁꯨ ꯑꯗꯨꯝ ꯅꯥꯔꯦ
ꯂꯣꯛꯈꯦ
ꯎꯝ ꯑꯍꯥꯎ ꯑꯍꯥꯎꯕ ꯄꯤꯖꯕ ꯑꯗꯨꯗꯤ
ꯑꯦ ꯑꯗꯨꯗꯁꯨ ꯌꯥꯗꯦ
ꯑꯍꯥꯎꯕ ꯄꯤꯖꯗꯣꯏꯅꯤ ꯀꯩꯅꯣ
ꯃꯤ ꯍꯧꯖꯤꯛ ꯂꯥꯏꯆꯠꯅꯦ
ꯎꯝ
ꯃꯃꯥꯁꯨ ꯗꯥꯏꯁꯟꯇ꯭ꯔꯤ ꯗꯥꯏꯔꯤꯌꯥ ꯇꯧꯔꯦ ꯂꯩꯍꯧ ꯇꯧꯔꯦ
ꯎꯝ
ꯑꯅꯤ ꯄꯨꯟꯁꯤꯜꯂꯛꯄꯅꯤꯅ ꯃꯃꯁꯨꯒꯔ ꯑꯦ ꯑꯍꯥꯎꯕꯆꯥꯥꯎ ꯃꯟꯕꯩꯅ
ꯉꯁꯤꯗꯤ ꯀꯩꯝ ꯆꯠꯊꯣꯛꯇ꯭ꯔꯕꯣ
ꯆꯠꯂꯦ ꯅꯣꯏ ꯃꯈꯥꯗ ꯃꯩ ꯌꯥꯗꯗꯅ ꯃꯩ ꯌꯦꯡꯕ ꯆꯠꯂꯦ
ꯑꯣ ꯑꯩꯈꯣꯏꯒꯤ ꯃꯩꯗꯤ ꯌꯥꯏꯅꯦ ꯅꯣꯏ ꯅꯣꯏꯗ ꯌꯥꯗꯕ꯭ꯔꯣ
ꯉꯁꯥꯏ ꯌꯥꯗꯕ ꯉꯁꯥꯏ
ꯑꯣ ꯉꯁꯥꯏ ꯑꯩꯈꯣꯏꯗꯗꯤ ꯉꯁꯥꯏꯁꯨ ꯌꯥꯏꯍꯦ
ꯆꯂꯨꯗ
ꯑꯦꯡ ꯑꯌꯨꯛꯇꯒꯤ ꯂꯥꯛꯄ ꯃꯩꯗꯣ ꯍꯧꯖꯤꯛꯐꯥꯎ ꯂꯥꯛꯏ
ꯅꯆꯤꯟ ꯊꯤꯒꯨꯅꯨ ꯑꯗꯨ ꯑꯣꯏꯔꯗꯤ ꯈꯨꯕꯥꯡ ꯊꯥꯔꯛꯀꯅꯤ ꯑ
ꯁꯤꯕꯅꯦ ꯉꯔꯥꯡ ꯅꯨꯃꯤꯗꯥꯡ ꯑꯣ ꯉꯔꯥꯡ ꯅꯨꯃꯤꯗꯥꯡ ꯑꯣ ꯑꯣ ꯑꯣ ꯉꯔꯥꯡ ꯅꯨꯃꯤꯗꯥꯡꯗꯤ ꯍꯧꯒꯠꯂꯛꯄ ꯃꯇꯝꯗ ꯃꯩ ꯂꯥꯛꯍꯧꯗꯦ
ꯉꯁꯥꯏ
ꯉꯁꯥꯏ ꯑꯌꯨꯛ ꯃꯩ ꯂꯥꯛꯍꯧꯗꯦ ꯍꯣꯏ ꯆꯨꯝꯃꯦ
ꯄꯨꯡ ꯇꯔꯥ ꯇꯔꯥꯃꯥꯊꯣꯏ ꯕꯥꯔꯣ ꯕꯥꯔꯣ ꯑꯗꯨꯏꯗꯣ ꯃꯩ ꯑꯃꯨꯛ ꯊꯥꯔꯛꯏꯅꯤꯅꯦ
ꯎꯝ
ꯁꯤꯃꯒ ꯅꯣꯏꯒꯤ ꯋꯥ ꯃꯌꯥꯝꯗꯣ ꯌꯥꯟꯊꯣꯛꯈ꯭ꯔꯁꯦ
ꯑꯩꯈꯣꯏꯒꯤꯔꯣ
ꯎꯝ
ꯑꯩꯈꯣꯏꯒꯤ ꯑꯣꯏꯔꯝꯃꯣꯏꯗ
ꯅꯣꯏꯅꯤꯗ
ꯑꯩꯈꯣꯏꯒꯤ ꯅꯠꯇꯕꯁꯨ ꯌꯥꯝ ꯂꯩꯔꯤ ꯑꯗꯨꯗꯤ ꯑꯩꯈꯣꯏꯒꯤ ꯉꯥꯛꯛꯇ ꯍꯥꯏꯔꯤ ꯀꯩꯒꯤꯅꯣ
ꯅꯏ ꯀ ꯅꯣꯡꯥꯏ ꯀꯅꯦ ꯌꯣꯟꯊꯣꯛꯈ꯭ꯔꯁꯦ
ꯌꯣꯟꯕ ꯃꯤ ꯂꯧꯕ ꯃꯤ ꯂꯩꯔꯗꯤ ꯍꯥꯏꯕꯤꯔꯛꯑꯣꯅꯦ ꯑꯗꯨꯗꯤ
ꯎꯝ ꯍꯥꯏꯔꯀꯦ
ꯑꯥ ꯑꯩꯈꯣꯏꯗꯤ ꯌꯣꯟꯅꯤꯡꯉꯒ ꯂꯩꯔꯤꯅꯦꯕ ꯂꯧꯕ ꯃꯤ ꯂꯩꯗꯕꯒꯤ
ꯂꯧꯕ ꯃꯤ ꯂꯩꯇ꯭ꯔꯒꯁꯨ ꯑꯗꯨꯝ ꯌꯥꯟꯊꯠꯂꯣꯗ
ꯍꯥꯥ
ꯂꯧꯕ ꯃꯤ ꯂꯩꯇ꯭ꯔꯒꯁꯨ ꯑꯗꯨꯝ ꯌꯥꯟꯊꯠꯂꯛꯕ
ꯌꯥꯟꯊꯠꯄ ꯃꯤꯁꯨ ꯂꯩꯗꯕ
ꯕꯤꯔꯥꯌꯥꯝ ꯀꯥ
ꯌꯥꯟꯊꯠꯄ ꯃꯤꯁꯨ ꯂꯩꯇꯦ ꯂꯧꯗꯨꯗꯤ ꯌꯥꯟꯊꯠꯄ ꯃꯤꯁꯨ ꯂꯩꯔꯣꯏ
ꯄꯩꯁꯥ ꯄꯤꯔꯣ ꯌꯥꯟꯕꯤꯒꯦ
ꯑꯦ ꯑꯩꯈꯣꯏꯅ ꯑꯃꯨꯛ ꯄꯤꯔꯒ ꯑꯩꯈꯣꯏꯅ ꯑꯃꯨꯛ ꯇꯧꯗꯣꯏ ꯑꯩꯈꯣꯏꯒꯤ ꯄꯣꯠꯇꯣ ꯑꯩꯈꯣꯏꯅ ꯑꯃꯨꯛ ꯀꯃꯥꯏ ꯏꯤꯁ
ꯌꯥꯏꯌꯦ ꯌꯥꯏꯌꯦ ꯌꯥꯏꯌꯦ ꯀꯩꯁꯨ ꯀꯥꯏꯗꯌꯦ
ꯅꯣꯏꯅ ꯌꯥꯟꯊꯠꯀꯦ ꯍꯥꯏꯔꯗꯤ ꯑꯩꯈꯣꯏꯗ ꯄꯩꯁꯥ ꯄꯤꯔꯣ ꯑꯗꯨꯒ ꯅꯣꯏꯒꯤ ꯋꯥꯁꯨ ꯑꯗꯨꯝ ꯂꯧꯔꯣ
ꯑꯗꯨ ꯅꯠꯇꯦ ꯅꯣꯏ ꯌꯥꯟꯕꯤꯅꯕ ꯂꯩꯇꯦ ꯍꯥꯏꯗꯤ ꯌꯥꯟꯕꯤꯒꯦ ꯄꯩꯁꯥ ꯄꯤꯔꯣ ꯍꯥꯏ ꯋꯥꯅꯤ
ꯑꯥ ꯑꯗꯨꯗꯤ ꯑꯗꯨꯗꯤ ꯌꯥꯔꯔꯣꯏꯗ
ꯌꯥꯗꯕꯗꯨꯣ ꯌꯥꯅꯕ ꯇꯧꯒꯗꯕꯅꯤꯅꯦ
ꯌꯥꯔꯣ ꯌꯥꯔ
ꯌꯥꯔꯣ ꯌꯔꯣ ꯌꯥꯕꯅꯦ ꯀꯩꯁꯨ ꯀꯥꯏꯗꯕꯅꯦ
ꯑ ꯅꯣꯏ ꯑꯗꯨꯗꯤ ꯅꯣꯏ ꯅꯍꯥꯟ ꯑꯁꯤ ꯂꯝ ꯕꯤꯗ ꯏꯃ ꯇꯥꯔꯒ ꯂꯩꯕꯗꯣ ꯑꯗꯨꯗꯤ ꯀꯔꯤꯝꯇ ꯍꯥꯏꯗꯤꯅꯦ ꯑꯩꯈꯣꯏꯗ ꯈꯛꯇ ꯍꯥꯏꯔꯤꯅꯦ
ꯃꯣꯏꯗꯨꯗꯤ ꯌꯥꯟꯊꯣꯏꯗꯨꯗꯤ
ꯌꯥꯟꯊꯣꯛꯇꯦ ꯀꯨꯏꯅ ꯂꯩꯌꯦ ꯑꯗꯣ
ꯑꯦ ꯌꯥꯟ ꯊꯣꯛꯈ꯭ꯔꯕꯅꯦ ꯑꯩꯅ ꯍꯥꯏꯕꯗꯒꯤ
ꯌꯥꯝꯞ ꯎꯝ ꯍꯞꯇꯥ ꯑꯅꯤ ꯑꯍꯨꯝ ꯂꯩꯕꯅꯦ ꯑꯗꯣ ꯀꯔꯤꯝꯇ ꯍꯥꯏꯗꯤꯅꯦ ꯅꯣꯏꯗꯤ
ꯑꯗꯨꯗꯗꯤ ꯄ꯭ꯔꯣꯕ꯭ꯂꯦꯝ ꯂꯩꯇꯕꯗꯣ
ꯄ꯭ꯔꯣꯕ꯭ꯂꯦꯝ ꯂꯩꯇ꯭ꯔꯁꯨ ꯂꯝꯕꯤꯗ ꯆꯠꯄ ꯅꯨꯡꯉꯥꯏꯕ꯭ꯔꯅꯦ ꯑꯗꯣ
ꯍꯣꯏ ꯑꯗꯨ ꯑꯣꯏꯔꯁꯨ ꯍꯥꯏ ꯍꯥꯏꯕꯒꯤ ꯌꯥꯟꯊꯣꯛꯈ꯭ꯔꯦꯗꯅ ꯑꯗꯨ ꯑꯣꯏꯔꯁꯨ ꯃꯩꯗ ꯄ꯭ꯔꯣꯕ꯭ꯂꯦꯝ ꯇꯧꯗꯦꯕ ꯃꯣꯏꯒꯤꯗꯤ ꯑꯗꯨ ꯑꯣꯏꯔꯁꯨ ꯍꯥꯏꯕꯒꯤ ꯃꯣꯏ ꯌꯥꯟꯊꯣꯛꯈ꯭ꯔꯕꯅꯦꯕ
ꯎꯝ
ꯃꯩꯗ ꯄ꯭ꯔꯣꯕ꯭ꯂꯦꯝ ꯑꯌꯦꯠꯄ ꯄꯤꯗꯗꯅ ꯅꯣꯏꯒꯤꯗꯤ ꯍꯦꯛ ꯃꯩ ꯂꯥꯛꯍꯟꯗꯦꯕ
ꯎꯝ
ꯃꯣꯏꯗꯤ ꯀꯩꯅꯣ ꯀꯨꯝꯊꯔꯛꯑꯁꯨ ꯃꯩ ꯀꯩꯁꯨ ꯇꯧꯗꯕꯅꯤꯅ ꯄ꯭ꯔꯤꯄꯦꯗ ꯂꯥꯏꯟ ꯑꯣꯏꯕꯅꯤꯅ ꯁꯣ ꯃꯅꯤꯡꯒꯤꯗꯨꯗꯤ ꯌꯥꯗꯦꯕ ꯃꯦꯛꯇꯞ ꯑꯣꯏꯕꯅꯤꯅ ꯑꯗꯨ ꯏꯟꯅꯗ
ꯍꯥ
ꯇꯨꯝꯅꯤꯡꯉ ꯇꯨꯝꯅꯤꯡꯉ
ꯇꯨꯝꯃꯣ ꯇꯨꯝꯊꯣꯛꯑꯣ ꯅꯨꯡꯉꯥꯏ ꯅꯨꯡꯉꯥꯏꯅ ꯂꯩꯌꯣ
ꯇꯨꯝꯊꯣꯛꯀꯦ ꯇꯧꯕꯅꯦ ꯌꯥꯗꯦ ꯃꯇꯥꯡ ꯃꯇꯝꯝꯅ ꯌꯥꯗꯦ
ꯍꯧꯖꯤꯛꯄꯨ ꯊꯕꯛ ꯂꯩꯕ꯭ꯔꯅꯦ
ꯊꯕꯛ ꯉꯇꯅꯦ ꯇꯟꯕꯩ ꯋꯥꯅꯤ
ꯇꯟꯕꯨ ꯇꯟꯗ꯭ꯔꯗꯤ ꯊꯕꯛ ꯉꯥꯛꯇꯅꯤ
ꯆꯟꯕ ꯌꯥꯗ꯭ꯔꯦ ꯑꯉꯥꯡ ꯅꯨꯄꯤ ꯑꯉꯥꯡ ꯂꯩꯔꯤꯗꯤ
ꯍꯧꯖꯤꯛꯇꯤ ꯅꯨꯄꯤ ꯑꯉꯥꯡ ꯂꯩꯔꯕꯔꯕꯅꯤ ꯅꯨꯄꯤꯅ ꯄꯨꯊꯣꯛꯑꯒ ꯆꯥꯒꯗꯕꯅꯤ
ꯅꯨꯄꯤꯒꯤ ꯃꯔꯣꯟ ꯆꯥꯗꯣꯏꯔꯣꯅ ꯑꯗꯨꯗꯤ
ꯆꯗꯔꯗꯤ ꯀꯩꯅꯣ
ꯃꯤꯗꯤ ꯅꯨꯄꯤꯒꯤ ꯃꯔꯜ ꯆꯥꯅꯤꯉꯥꯏ